ꯑ
ꯍꯥꯎ ꯇꯥꯔ ꯕꯥꯥꯏ ꯍꯂꯣ ꯍꯜꯂꯣ
ꯑꯣ
ꯑꯩ ꯇꯥꯏ ꯅꯪ ꯇꯥꯔꯕ ꯚꯥꯏ ꯇꯥꯕ꯭ꯔꯣ ꯍꯥꯎ ꯀꯩꯅꯅꯣ ꯍꯥꯏꯔꯤꯕ ꯐ ꯇꯥ
ꯇꯥꯞ꯭ꯔꯣ
ꯇꯥꯔꯦ ꯇꯥꯔꯦ ꯍꯧꯖꯤꯛ ꯍꯧꯖꯤ ꯍꯧꯖꯤ ꯍꯣꯏ ꯅꯨꯡꯉꯥꯏ ꯇ ꯃꯥꯂꯦ ꯥꯛꯂꯉꯇ ꯃꯥꯂꯦ
ꯅꯦꯠ ꯅꯨꯡꯉꯥꯏꯔꯅꯤ ꯅꯨꯡꯉꯥꯏ ꯍꯩ ꯑꯗꯒꯤ ꯖꯤꯑꯣꯁꯦ ꯕ ꯌꯦꯡꯅꯕꯒꯤꯀꯣ ꯕꯣꯟꯁꯦ ꯌꯦꯡꯅꯕꯒꯤ ꯈꯔ ꯅꯨꯡꯉꯥꯏꯕ ꯋꯥꯠꯂꯦ
ꯎꯝ
ꯎꯝ ꯅꯤꯗ꯭ꯔꯣ ꯅꯪꯗꯤ
ꯉꯁꯥꯏ ꯑꯌꯨꯛ ꯌꯦꯡꯉꯅ ꯑꯍꯤꯡꯒꯤꯗꯨꯗꯤ ꯌꯦꯡꯗ꯭ꯔꯦ ꯉꯁꯥꯏ
ꯁꯥꯀ ꯌꯥ ꯌꯦ ꯍꯧꯒꯔꯤ ꯀꯥ ꯅꯦꯃꯤ ꯍꯥꯏ
ꯑꯁ ꯑꯩ ꯆꯥ ꯐꯁꯤꯗꯤꯀꯣ
ꯑꯣ ꯑꯦ
ꯏꯤꯡꯗꯨꯗꯤ ꯑꯩ ꯌꯦꯡꯍꯧꯗ꯭ꯔꯦꯕ ꯃꯤꯠ ꯄꯥꯡꯕ ꯉꯝꯍꯧꯗ꯭ꯔꯦꯕ ꯉꯔꯥꯡꯗꯤ
ꯉꯔꯥꯡꯗꯤ ꯐꯔꯛ ꯇꯥꯔꯦ
ꯑ ꯀꯩ ꯆꯥꯔꯒꯦ ꯉꯁꯤꯗꯤ
ꯉꯁꯤꯗꯤ ꯀꯩꯅꯣ ꯏꯔꯣꯕ ꯆꯥꯏꯌꯦ
ꯎꯝ ꯀꯩ ꯀꯩ ꯃꯁꯅꯣ
ꯄꯥꯠꯒ ꯊꯥꯡꯖꯤꯡꯒ ꯆꯋꯦ
ꯃ ꯍꯥꯎꯕꯟꯖ
ꯍꯧꯖꯤꯛꯁꯦꯝ ꯋꯥ
ꯊꯣꯏ
ꯎꯝ ꯂꯩꯔꯤꯕꯣꯏꯖꯥꯅꯛꯄꯅꯤꯅ ꯑꯗꯨꯝ ꯗ ꯑꯗꯨꯝ ꯀꯩ ꯆꯠꯂꯝꯒꯅꯤꯅꯦ ꯀꯣ ꯊ ꯊꯣꯡꯉꯅꯤꯅꯦ
ꯍꯣꯏ ꯑꯗꯣ ꯑꯍꯣꯏ ꯑꯗꯣ ꯅꯣꯏ ꯅꯣꯏ ꯅꯣꯏ ꯑꯗꯨꯋꯥꯏꯗ ꯐꯪꯗ꯭ꯔꯤꯕ ꯍꯥꯏꯁꯦ
ꯍꯟꯗ꯭ꯔꯤꯌꯦ ꯑꯩꯈꯣꯏ ꯊꯥꯅꯕꯗꯕꯨ ꯉꯥꯔꯤꯗ ꯑꯩꯈꯣꯏꯒꯤ ꯊꯥꯏꯌꯦꯕ ꯎ ꯄꯥꯟꯖꯦ ꯀꯩ ꯇꯧꯕꯦꯕ ꯑꯁꯦꯡꯕꯩꯗꯤ ꯍꯣꯠꯅꯗꯦꯕ ꯀꯩꯁꯨ ꯀꯣ ꯍꯣꯠꯅꯕ ꯅꯕꯨ ꯆ ꯄꯨꯦꯕ ꯃꯥꯖꯤꯒꯤ ꯐꯣꯟꯅꯦ ꯖꯁꯨꯣ ꯍꯌꯦ ꯑꯩꯈꯣꯏꯅ ꯇꯥꯟꯅꯗꯦꯕ ꯑꯅꯝꯕꯅ ꯑꯩꯈꯣꯏ ꯁꯣꯂꯣꯝꯗ ꯀꯃꯥꯏꯅ ꯇꯧꯒꯦꯗ ꯊꯣꯔꯁꯟ ꯈꯣꯏꯕ ꯀꯥꯟꯗꯣ
ꯑꯥ
ꯄꯣꯟꯠꯁꯟ ꯀꯣꯏꯕ ꯀꯥꯟꯗ ꯑꯗꯨꯗ ꯑꯩꯅ ꯈꯨꯜꯂꯦꯕ ꯑ ꯁꯟꯗ ꯆꯠꯂꯒ
ꯑ ꯑ
ꯑꯦ ꯊꯥꯡꯖꯤꯡ ꯊꯥꯡꯖꯤꯡ ꯍꯥꯏꯔꯒ ꯑꯣꯛ ꯊꯥꯡꯖꯤꯡꯗꯤ ꯐꯖꯅ ꯊꯣꯛꯑꯦꯍꯦ
ꯊꯥꯡꯖꯤꯡ
ꯑ ꯊꯝꯖꯗꯤ ꯆꯦ ꯊꯣꯛꯋ ꯍꯥꯎꯅꯤꯒꯣꯟ
ꯊꯥꯡꯖꯤꯡꯗꯤ ꯀꯦ ꯀꯩ ꯍꯥꯏꯅꯣ ꯇꯥꯗ꯭ꯔꯦ
ꯑꯩꯈꯣꯏ ꯊꯥꯡꯖꯤꯡ ꯊꯥꯡꯖꯤꯡꯒꯤ ꯑꯃ
ꯀꯩꯗ ꯑꯥ
ꯊꯥꯡꯖꯤꯡ ꯑꯃ ꯄꯣꯀꯣꯔꯟꯒꯤ ꯇꯥꯏꯞꯇ ꯑꯃ ꯊꯣꯛꯏꯗꯅ ꯃꯣꯏꯁꯨ ꯀꯕꯣꯛꯀꯤ ꯇꯥꯏꯞ ꯊꯣꯛꯄꯗꯣ
ꯑꯥ
ꯑꯗꯨ ꯆꯥꯕ꯭ꯔꯥꯅ
ꯊꯥꯡꯖꯤꯡꯅ ꯀꯕꯣꯛꯀꯤ ꯇꯥꯏꯞ ꯊꯣꯛꯄꯕ
ꯑꯥ ꯑꯥ ꯀꯕꯣꯛꯀꯤ ꯇꯥꯏꯞꯇ ꯑꯃꯨꯛ ꯄꯦꯀꯦꯠꯇ ꯍꯥꯜꯂꯒ ꯊꯣꯛ
ꯑꯣ ꯑꯣ ꯈꯪꯗꯦ ꯆ ꯐꯠꯗ꯭ꯔꯤ ꯑꯗꯨꯗꯤ
ꯑꯥ ꯑꯥ ꯑꯗꯨꯗꯣ ꯑꯗꯨꯝ ꯃꯍꯥꯎꯁꯨ ꯐꯪꯕꯨꯗꯤ ꯐꯪꯉꯦꯕꯀꯣ
ꯑꯥ
ꯑꯩꯈꯣꯏꯒꯤ ꯍꯥꯏꯗꯤ ꯃꯣꯏ ꯊꯥꯡꯖꯦꯡꯁꯦ ꯄꯨꯝꯊꯔꯛꯑꯀꯥꯟꯗ ꯃꯣꯏꯒꯤ ꯑꯅꯝꯕꯅ ꯕꯪꯒ꯭ꯂꯥꯗꯦꯁ ꯑ ꯁꯣꯂꯣꯝꯗ ꯑꯗꯩ ꯏꯖꯔꯈꯥꯟ ꯑꯗꯨꯗꯩꯗꯤ ꯄꯟꯖꯥꯕ ꯑꯗꯨꯗꯒꯤꯦ ꯀꯒꯅꯣ ꯑꯧ ꯑꯁꯥꯝꯗꯖꯨ ꯃꯣꯏ ꯊꯥꯡꯖꯤꯡ ꯐꯖꯅ ꯊꯥꯅꯕꯅꯦꯕ ꯊꯥꯡꯖꯤꯡ ꯐꯥꯔ꯭ꯝ ꯒ ꯐꯖꯅ ꯇꯧꯔꯒ ꯑꯩꯈꯣꯏꯒꯤ ꯊꯥꯡꯖꯡꯁꯦ ꯍꯌꯦꯡ ꯄꯨꯝꯊꯔꯛꯏꯗꯅ ꯂꯣꯏꯅ ꯑꯊ ꯄꯨꯟꯗꯔꯒ ꯀꯥꯟꯗ ꯂꯣꯛꯇꯣꯅꯤꯗ꯭ꯔꯥ
ꯑꯥ
ꯂꯣꯛꯄ ꯀꯥꯟꯗ ꯑꯩꯈꯣꯏꯒꯤ ꯃꯣꯏꯅ ꯂꯣꯡ ꯈꯣꯟꯕꯗꯧꯅ ꯈꯣꯜꯂꯅꯦꯕꯀꯣ ꯑꯗꯨꯒ ꯃꯩꯗ ꯃꯣꯟꯗꯨ ꯆꯥꯝꯊꯣꯛꯑꯒ ꯃꯩꯗ ꯂꯧꯔꯒ ꯑꯩꯈꯣꯏꯒꯤ ꯈꯥꯡꯕ ꯃꯔꯝꯗ ꯑꯩꯁ ꯀꯟꯅ ꯊꯥꯔꯒ ꯑꯩꯈꯣꯏꯒꯤ ꯑ ꯀꯔꯤ ꯇꯧꯕꯗꯣ ꯂꯩꯉꯣꯏꯒ ꯇꯧꯔꯒ ꯇꯧꯕꯗꯣ ꯃꯨꯟꯍꯟꯕꯗꯣ ꯪꯕ ꯑ ꯑꯩꯈꯣꯏꯒꯤ ꯕꯖꯥꯔꯗꯒ ꯑꯗꯨꯝ ꯀꯔꯤꯒ ꯇꯧꯋꯗꯅ ꯀꯕꯣꯛꯀ ꯄꯣꯛꯏꯗꯅ ꯃꯅ ꯂ ꯊꯥꯍꯜꯂꯛꯒ ꯅ ꯑꯗꯨꯝ ꯎꯍꯨꯝ ꯊꯥ ꯃꯈꯥꯗ ꯥꯎ ꯄꯣꯛ ꯊꯥꯔꯀꯥꯟꯗꯕꯣꯛ ꯑꯣꯟꯊꯣꯔꯛꯄꯅꯦꯕꯀꯣ ꯄꯣꯛꯈꯥꯏꯔꯛ ꯋꯥꯏꯇꯥꯔꯦ ꯑꯗꯨꯒꯉꯣ ꯑꯗꯨ ꯆꯥꯎ ꯑꯗꯨꯁꯨ ꯍꯥꯎ ꯍꯥꯎ ꯀꯩ ꯂꯩꯅꯦꯣ ꯑꯗꯨꯒ ꯃꯉꯣ ꯑꯩꯅ ꯈ꯭ꯋꯥꯏ ꯍꯩꯅ ꯇꯧꯕ ꯑꯃꯨ ꯅꯝ ꯅꯝꯕ ꯑꯃ ꯌꯥꯎꯗꯅ ꯈꯡꯕꯔꯥ ꯑꯥ ꯎꯝ ꯑꯗꯨ ꯀꯥꯟꯗ ꯊꯦꯡꯅꯔ ꯀꯥꯟꯗꯗꯤ ꯆꯥꯅꯤꯡꯗꯕꯥ ꯄꯣꯛꯄꯅꯤ
ꯎꯝ
ꯀꯩꯅꯣ ꯅꯣꯏ ꯊꯥꯡꯖꯤꯡ ꯐꯖꯅ ꯊꯣꯛꯑꯕ ꯅꯣꯏ ꯗꯂꯣꯝꯗꯁꯨ
ꯊꯣꯛꯑꯦ ꯊꯣꯛꯑꯦ ꯊꯪꯖꯤꯡ ꯀꯥꯏ ꯐ ꯊꯑꯦ ꯅꯕ ꯊꯣꯑ ꯃꯥꯏꯅ ꯊꯥꯡꯉꯤ
ꯎꯝ ꯕꯖꯥꯔꯗꯗꯤ ꯐꯪꯗꯕ ꯂꯩꯇꯦ ꯍꯥꯏꯁꯦ ꯉꯟꯅ ꯌ ꯄꯣꯔꯐꯝꯗꯤ ꯂꯥꯛꯄꯗ ꯂꯧꯊꯣꯛꯄꯅꯦꯕꯀꯣ
ꯑꯥ
ꯑ ꯅꯣꯏꯔꯣꯡꯒꯤ ꯐꯝꯗꯣ ꯀꯃꯥꯏꯅ ꯇꯧꯔꯤꯒꯦ
ꯑꯁ ꯐꯥꯝꯗꯣ ꯒ꯭ꯌꯥꯟ ꯇꯥꯗꯦꯗ ꯎꯕꯤꯗꯔ꯭ꯦ ꯍꯤꯟꯖꯥꯡ ꯅꯥꯄꯤ ꯀꯩꯀꯈꯛꯇꯅꯦ ꯊꯥꯕ ꯅꯠꯇ ꯎꯝ
ꯑ ꯃꯃꯥꯡꯗꯗꯤ ꯏꯟꯖꯥꯡ ꯅꯥꯄꯤ ꯌꯥꯝ ꯊꯈꯤꯗꯥꯏꯅꯦ ꯎ ꯎ ꯎꯗꯔ꯭ꯦꯕꯥ
ꯎꯗ꯭ꯔꯦ ꯀꯦꯝꯃꯥ ꯀꯦꯝꯇꯧꯗꯔ꯭ꯦ
ꯑꯦ
ꯑ
ꯑꯥ
ꯅꯣꯏꯗꯤ ꯀꯩ ꯀꯩ ꯀꯩ ꯀꯩ ꯀꯩꯅꯣ ꯇꯧꯒꯦ ꯃꯅꯥ ꯃꯁꯤꯡ ꯊꯥꯒꯦ
ꯅꯪ ꯍꯥꯏꯁꯦ ꯃꯥꯏꯔꯦꯟ ꯈꯔ ꯊꯥꯔꯤ ꯃꯥꯏꯟ ꯄꯥꯟꯕ ꯍꯧꯔꯛꯑꯦ
ꯑꯣ ꯑꯆꯥ ꯑꯆꯥ
ꯇꯧꯔꯕꯣꯠ ꯇꯧꯔꯕꯣꯠ ꯑꯃ ꯁꯥꯡꯕꯤ ꯇꯃ ꯀꯩ ꯆꯥꯎꯕꯗꯣ ꯗꯤ ꯍꯥꯏꯕ꯭ꯔꯤꯠ ꯑꯃ ꯂꯩꯗꯥꯏꯅꯦ ꯄꯝꯄꯥꯝ ꯄꯥꯝꯕꯤ ꯑꯃ
ꯍꯣꯏ ꯍꯣꯏ
ꯈꯪꯕ꯭ꯔꯥ ꯑꯁꯪꯕꯗ
ꯈꯪꯉꯤ ꯈꯪꯉꯤ ꯈꯪꯉꯤ ꯑ
ꯐꯖꯅ ꯄꯥꯜꯂꯦ ꯑꯗꯩꯗꯤ ꯍꯣꯏꯒꯤ ꯋꯥ ꯇ ꯋꯥ ꯍꯥꯏꯕꯕꯨ ꯑꯁ ꯈꯥꯃꯦꯟ ꯑꯁꯤꯟꯕꯗꯤ ꯂꯣꯏꯔꯦ ꯈꯥꯃꯦꯟ ꯑꯁꯤꯃ ꯃꯁ ꯆꯥ ꯑꯃ ꯀꯥꯡꯁꯣꯏ ꯊꯣꯡꯉ ꯆꯥ ꯌꯥꯕ ꯌꯥꯝ ꯍꯥꯎꯕꯗꯣ
ꯑ ꯃꯩꯇꯩ ꯈꯥꯃꯦꯟꯗꯣ
ꯈꯥꯃꯦꯟ ꯃꯆꯥ ꯃꯆꯥꯗꯣ ꯄꯤꯁꯛ ꯄꯤꯁꯛ ꯄꯤꯛ ꯉꯥꯡꯁꯪ ꯉꯥꯡꯁꯪ ꯄꯥꯔꯒꯥ ꯏꯃꯥꯏ ꯌꯦꯡꯕꯗꯤ ꯈꯨꯅꯨꯡꯉꯥꯏꯝꯅꯤ ꯑꯗꯣ ꯑꯁꯤꯗꯗꯤ ꯄꯥꯛꯅꯥ ꯆꯥꯅꯗꯦꯀꯣ ꯑꯗꯨ ꯗꯣ
ꯑ ꯆꯥꯅꯗꯤꯌꯦ
ꯑꯥ
ꯆꯥꯅꯕꯅꯤ ꯍꯦ ꯀꯥꯏꯗꯩꯅꯣ ꯑꯗꯨ ꯑꯗꯨꯒ ꯀꯩꯅꯣꯒ ꯊꯣꯡꯕꯖꯨ ꯍꯥꯎꯒꯖꯥꯅꯤ ꯍꯋꯥꯏꯒ ꯊꯣꯡꯕꯖꯨ ꯍꯥꯎꯒꯖꯥꯅꯤ
ꯎꯝ ꯎꯝ ꯎꯝ
ꯍꯋꯥꯏ ꯃꯨꯁꯣꯔꯤꯗꯣ ꯑꯗꯨꯒ ꯑꯗꯨꯒ ꯊꯣꯡꯉꯣ ꯎꯀꯥꯕꯤ ꯑꯇꯥꯎꯕ ꯑꯃꯔꯥ ꯅꯠꯇ꯭ꯔꯒꯅ ꯑꯥ ꯑꯌꯥꯏꯕ ꯑꯝꯒꯔꯗ ꯐꯨꯒꯠꯂ ꯁꯟ ꯑꯌꯥꯏꯕꯒꯨꯝꯕ ꯑꯃ ꯀꯌꯥꯝ ꯍꯥꯎꯋꯤ ꯌꯦꯡꯉꯣ
ꯑꯈꯣꯏꯔꯣꯝ ꯐꯖ ꯄꯥꯜꯂꯦꯕꯣ ꯀꯣ
ꯑꯝ
ꯄꯥꯝꯕ ꯍꯥꯏꯖꯦ ꯃꯥꯗꯤ ꯀꯩ ꯇꯧꯕꯤꯗꯦꯕ ꯁꯒꯥꯏ ꯍꯥꯏ ꯁꯦꯝꯕꯤꯗꯦꯕꯀꯣ ꯑꯁ ꯄꯥꯝꯃꯗꯤ ꯌꯣꯝꯉꯩꯅꯤ ꯄꯥꯜꯂꯤꯖꯦ ꯈꯣꯏ ꯆꯨꯖꯥꯛ ꯃꯔꯛꯇ ꯍꯥꯏꯇꯥꯔꯦ ꯖꯁꯨ ꯊꯥꯏ ꯑꯗꯨ ꯄ ꯂꯅꯥꯄꯤ ꯑꯣ ꯃꯥ ꯑꯗꯣ ꯋꯥꯡ ꯃꯥꯥꯟꯅꯩꯑꯕꯀꯣ ꯃ ꯃ ꯁꯉꯥꯏ ꯄꯥꯂꯦ ꯑꯗꯣ ꯑꯃꯨꯛ ꯑꯃꯨꯛ ꯍꯦꯛꯄ ꯆꯝꯕ ꯎꯍꯧꯗ꯭ꯔꯀꯥꯟꯗ ꯑꯩꯈꯣꯏ ꯈꯣꯡꯝ ꯄꯥꯡꯅꯒ ꯅꯦꯠꯄꯗꯣ ꯍꯣꯏ ꯄꯠꯇ꯭ꯔꯣ ꯄ꯭ꯔꯣ ꯄ꯭ꯔꯣ ꯄꯣ ꯄꯟ꯭ꯔꯣ ꯀꯅ ꯍꯧ
ꯀꯪ ꯁ ꯇꯃꯦꯕꯨ ꯍꯕꯣꯖꯗꯣ
ꯑꯣꯏꯖ ꯍꯥꯎꯅꯦ ꯑꯗꯣ ꯍꯧꯖꯤꯛꯀꯥꯟꯗꯤ ꯄ ꯆꯥꯅ ꯍꯥꯏꯗꯤ ꯅꯨꯡ ꯌꯥꯝ ꯂꯩꯒꯜꯂꯤ ꯑꯗꯨ ꯆꯥꯎꯗꯦ
ꯑꯣ ꯑꯠꯆꯥ ꯑ ꯍꯣꯏꯅꯦ ꯃꯤꯅ ꯍꯥꯏꯅ ꯆꯨꯝ ꯆꯨꯝꯃꯦꯅ ꯂꯥꯔꯦ ꯈꯪꯗꯦ ꯈꯥꯃꯦꯟ ꯑꯁꯤꯟꯕꯁꯨ ꯑꯩꯁꯨ ꯌꯦꯟꯒꯨꯝꯕ ꯁꯥꯒꯨꯝꯕ ꯊꯣꯡꯕꯁꯦ ꯃꯔꯨ ꯍꯥꯠꯇꯦꯅꯦ ꯃꯤꯅ ꯃꯔꯨꯗꯣ ꯃꯅꯨꯡꯗꯩ ꯀꯥꯏ ꯍꯥꯏꯅꯗꯅ ꯆꯨꯝꯃꯦꯅ ꯂꯥꯛꯑꯦꯥ ꯈꯪꯗꯦ
ꯅꯗꯤꯒ ꯂꯣ ꯐ꯭ꯔꯨꯅꯦ ꯃ
ꯑꯥ
ꯑꯁꯣꯝꯒꯤ ꯑꯃꯦꯔꯤꯀꯥꯔꯣꯝꯗꯒ ꯑꯣꯏꯔꯗꯤ ꯇꯪꯈꯥꯏ ꯇꯪꯈꯥꯏꯔꯒ ꯔꯦꯁꯇꯨꯔꯦꯟ ꯆꯪꯉꯀꯥꯟꯗ ꯗꯣꯂꯔ ꯀꯌꯥꯅꯣ ꯁꯥꯔꯛꯇꯣꯏꯗꯣ
ꯃꯥꯔꯦ
ꯑꯔꯦ ꯃꯊꯛ ꯇꯨꯗ ꯆꯣꯀꯂ ꯈꯥ ꯇ ꯁꯂ ꯇꯒ
ꯍꯣꯏ
ꯎ ꯑꯩꯈꯣꯏ ꯄꯪ ꯃꯖꯥꯅꯤꯗ ꯑꯆꯧꯕꯗ ꯇꯥꯟꯅꯅ ꯂꯩꯔꯤ ꯃꯆꯥꯒꯤ ꯚꯦꯂꯨ ꯑꯩꯈꯣꯏꯒꯤ ꯍꯥꯔ ꯆꯥꯏꯗꯕ ꯑꯇꯣꯞꯄ ꯃꯌꯥꯝꯁꯦ ꯆꯥꯟꯅꯗ꯭ꯔꯦ ꯄꯥꯅ ꯍꯥ ꯆꯥꯏꯕ ꯑꯇ ꯍ ꯅꯁꯤ ꯇꯥꯏ
ꯍꯣꯏ
ꯁꯧꯒ꯭ꯔꯤꯒꯁꯦ ꯐꯩ ꯄꯥꯜꯂꯤꯍꯦ
ꯑꯣ ꯑꯣ ꯁ ꯁꯧ ꯐ ꯅ ꯇꯣꯔꯕꯣꯠꯇꯁ ꯌꯥꯝ ꯐꯔꯦꯕ ꯇꯣꯔꯕꯣꯠꯇꯨꯦ ꯆꯝꯐꯨꯠꯇ ꯆꯥ ꯇꯣꯔꯕꯣꯠꯇꯤ ꯀꯨꯏꯅ ꯂꯤꯔꯤꯈꯩ ꯄꯩꯁꯥꯁꯨ ꯌꯥꯝ ꯇꯥꯋꯦ ꯍꯥꯏꯁꯦ
ꯑꯥ ꯃ ꯍꯥꯎꯁ ꯊꯨꯝꯕꯣ ꯆꯦꯜꯂꯦ ꯅꯨꯡꯁꯥꯕꯨ ꯐꯪꯗꯕꯗ ꯑꯩꯈꯣꯏꯒꯤ ꯌꯦꯅꯈꯥ ꯊꯥꯏꯅ ꯑꯍꯜ ꯂꯃꯟꯅꯤ ꯌꯦꯅꯈꯥꯗ ꯃꯥꯏ ꯑꯏꯕ ꯑꯅꯩꯣ ꯐꯪꯕ꯭ꯔꯥ
ꯑ
ꯑꯗꯨꯗꯑꯃꯨꯛ ꯍꯣꯏꯌꯦ ꯃꯔꯝ- ꯂꯩꯖꯔꯦ ꯈꯨꯝꯕ ꯍꯦꯟ ꯇꯜꯂꯦ- ꯍꯦꯟꯅ ꯍꯥꯏꯌꯣ ꯆꯤꯅꯤ ꯗꯧꯅꯒ ꯊꯨꯝꯃꯤꯒ ꯍꯥꯏ ꯍ ꯍ ꯍ ꯍꯧꯖꯤꯛꯀꯤ ꯑꯇꯩꯖꯦ ꯑꯥ ꯑꯩꯈꯣꯏꯒꯤ ꯑꯌꯤꯡꯕ ꯖꯒꯥꯗ ꯊꯝꯃꯀꯥꯟꯗ
ꯑ
ꯅꯣꯡꯖꯨ ꯀꯟ ꯆꯨꯈꯠꯂꯛꯑꯦ
ꯍꯧꯖꯤꯛꯁꯦ
ꯑꯥ
ꯍꯧꯖꯤꯛ ꯂꯣ ꯍꯥꯏꯖꯦ
ꯏꯟꯖꯥꯡ ꯅꯥ-
ꯄꯤ ꯐꯖꯅ ꯐꯔ ꯐꯔꯅꯤ ꯈꯪꯉꯦ ꯑꯥꯎ
ꯎꯝ ꯐꯔꯦ ꯐꯔꯦ ꯅꯪ ꯅꯣꯡ ꯆꯨꯔꯥꯟ ꯇꯨꯝꯕ ꯅꯨꯡꯉꯥꯏꯕ ꯋꯦꯗꯔ ꯑꯣꯏꯔꯅꯤꯅꯦ ꯍꯧꯖꯤꯛ ꯇꯥꯕ꯭ꯔꯥ ꯍꯜꯂꯣ ꯊꯝꯃꯒꯦꯀꯣ ꯇꯥꯕ꯭ꯔꯣ